ꯇꯥꯏ ꯅꯨꯡꯉꯥꯏꯔꯤ ꯅꯗꯤ
ꯑꯩꯁꯨꯅ ꯒꯥꯔꯤꯩ
ꯆꯥꯛꯆꯔꯕ꯭ꯔꯣ ꯑꯩꯁꯨꯁꯨ ꯆꯔꯦ ꯤꯗꯤꯤꯗꯤ ꯀꯩꯁꯨ ꯑꯗꯨꯗꯤ ꯐꯣꯟ ꯐꯣꯟ ꯐꯣꯟ ꯌꯦꯡꯅꯔꯒ ꯂꯩꯌꯦ
ꯑꯣ ꯐꯔꯦ ꯑ ꯆꯞ ꯃꯥꯟꯅꯩ
ꯅ ꯂꯩꯃꯦꯁꯗ ꯅꯨꯡꯁꯤꯌꯦ ꯑꯩ ꯅꯨꯡꯉꯥꯏꯔꯦ ꯎꯝ ꯀꯆꯨ ꯃꯆꯨꯗꯨ ꯌꯦꯜꯂꯣꯅ ꯄꯥꯝꯃꯤ ꯑ ꯆꯨꯗꯤ ꯌꯦꯜꯂꯣꯅ ꯄꯥꯝꯃꯤ
ꯌꯦꯂꯣ ꯑꯣ ꯐꯔꯦ ꯐꯔꯦ
ꯃꯗꯤ
ꯍꯥꯏꯗꯤ ꯄꯥꯔꯄꯜ ꯐꯥꯔꯦ
ꯑꯗꯨꯗꯤ ꯀꯔꯤ ꯋꯥꯔꯤ ꯁꯥꯒꯦ ꯉꯁꯤꯗꯤ
ꯈꯪꯗꯦ
ꯎꯝ ꯑ
ꯀꯔꯤꯒꯨꯝꯕ ꯊꯕꯛ ꯑꯃ ꯄꯥꯛꯊꯣꯛꯄ
ꯏꯅ ꯆꯄꯥ ꯂꯝꯕꯤ ꯈꯨꯟꯗꯤꯟ ꯊꯝꯕ ꯈꯣꯇꯥꯝ ꯈꯨꯟꯗꯤꯟ ꯏꯃꯥꯅ ꯁꯥꯟꯅꯗꯨꯅ ꯆꯥꯛꯂꯤ ꯏꯒꯤ ꯂꯥꯛꯄ ꯊꯤꯀꯝ ꯈꯨꯗꯤꯟ ꯁꯣꯏꯒ ꯇꯕ ꯈꯨꯗꯤꯟ ꯏꯃꯥꯅ ꯀ ꯐꯖꯔꯦ
ꯇ꯭ꯔꯣꯏꯒꯤ ꯍꯦꯜꯂꯝꯕꯨ ꯉꯟꯖꯝꯕꯤ ꯉꯟꯖꯝꯕꯤ ꯁꯛꯇꯤ ꯁꯥꯕꯁꯨ ꯍꯩꯔꯕꯤ ꯂꯦꯝꯆꯥꯟꯅꯕꯤ ꯅꯍꯥꯛꯄꯨ ꯁꯤꯕꯤꯇ꯭ꯔꯤꯔꯥ
ꯑꯗꯨꯕꯨ ꯏꯅꯥꯎ ꯁꯥꯎꯗꯦ ꯏꯅ ꯑꯩꯅ ꯑꯩꯅ ꯁꯥꯎꯗꯦ ꯑꯩꯅ ꯋꯥꯔꯗꯤ ꯐꯖꯅ ꯍꯥꯏꯕꯤꯌꯦ ꯆꯠꯄꯤꯒꯅꯨꯁꯨꯥꯛ ꯆꯥꯛꯂꯤꯒꯦ ꯄꯤꯛꯅꯤꯛ ꯄꯤꯛꯅꯤꯛꯁꯨ ꯑꯩꯈꯣꯏ ꯐ꯭ꯔꯦꯟꯗ ꯆꯠꯂꯦ ꯁꯝꯂꯕ ꯃꯇꯝ ꯑꯁꯦ ꯌꯦꯟꯗꯅ ꯌꯦꯟ ꯌꯦꯡꯗꯅ ꯑꯁꯨꯛ ꯑꯩꯈꯣꯏꯅ ꯂꯩꯔꯤꯕ ꯀꯔꯤꯒꯤꯅꯣ ꯈꯟꯗꯦ ꯑꯩꯁꯨ
ꯇꯦꯂꯦꯕ ꯄꯨꯟꯁꯤ ꯀꯣꯟꯆꯥꯛꯁꯤꯗ ꯊꯦꯡꯅꯔꯦꯗꯣ ꯉꯁꯤꯗꯤ ꯅꯪꯏ
ꯅꯣꯛꯂꯁꯨ ꯃꯇꯨꯡꯣꯡꯗ ꯊꯃꯣꯏꯗꯗꯤ ꯊꯃꯣꯏꯗꯗꯤ ꯊꯃꯣꯏꯗꯗꯤ ꯀꯞꯆꯔꯤ ꯆꯕ꯭ꯔꯥ ꯆꯛꯇꯕ꯭ꯔꯥ ꯃꯇꯨꯡꯗ ꯏꯇꯕ ꯑꯅꯦ ꯁꯥꯎꯂꯔꯦ ꯁꯥꯥꯎꯂꯔ ꯇꯥꯛꯂꯤ ꯊꯃꯣꯏ ꯟꯗꯤ ꯊꯝꯃꯣꯏ ꯟꯗꯤ ꯄꯨꯔꯤ ꯂꯥꯏꯔꯛ ꯂꯥꯛꯇꯥ ꯁꯤ ꯌꯒꯒꯔꯤꯂ ꯍꯌꯣ ꯅꯣꯟꯁꯨꯔ ꯇꯕ꯭ꯔꯣ ꯇꯥꯏꯌꯦ ꯇꯥꯏ ꯇꯥꯕ꯭ꯔꯣꯅ ꯎꯝ ꯍꯥꯏꯌꯣ ꯀꯔꯤꯒꯨꯝꯕ ꯀꯔꯤꯒꯨꯝꯕ ꯍꯤꯖꯝ ꯄꯥꯝꯃꯦꯅ
ꯆꯟꯊꯤꯕ ꯀꯪꯂꯩ ꯆꯥꯁꯥ
ꯀꯔꯤꯒꯨꯝꯕ ꯏꯪꯅ ꯃꯅꯨꯡ ꯃꯅꯨꯡ ꯃꯄꯥꯡ ꯆꯪꯗꯅ ꯂꯩꯈꯤ ꯈꯤꯗꯕ ꯇꯥꯔꯗꯤ ꯑꯁꯨꯝꯅ ꯑꯩꯒꯤꯗꯃꯛ ꯍꯥꯏꯕꯤꯒ ꯍꯥꯏꯕꯤꯒꯕꯗ
ꯋꯥꯁꯥꯁꯨ ꯆꯕꯥꯥ ꯂꯥꯜꯂꯨꯨꯞꯁꯨ ꯀꯕꯥꯥ
ꯑꯣ ꯍꯥꯏꯕꯤ ꯍꯥꯏꯕꯤꯒꯗꯕ ꯃꯤ ꯂꯩꯕꯤꯒ ꯂꯩꯕꯤ ꯂꯩꯕꯤꯒꯗ꯭ꯔꯣ ꯆꯤꯟꯅꯕ ꯌꯥꯝ ꯂ ꯌꯥꯝ ꯅꯨꯡꯉꯥꯏꯕꯅꯤ ꯅꯨ ꯌꯥꯝ ꯅꯨꯡꯉꯥꯏꯕꯅꯤ ꯃꯔꯨꯞꯇꯣ ꯃꯔꯨꯞꯇꯣ ꯃꯍꯥꯛ ꯂꯩꯇꯥꯕꯗꯒꯤ ꯏꯍꯪ ꯍꯪꯒꯦ ꯈꯥꯏꯅ
ꯄꯥꯡꯒꯜ ꯇꯦꯛꯂꯥ ꯅꯨꯡꯁꯥꯅ ꯈꯌꯥꯠ ꯆꯤꯛꯅ ꯈꯥ ꯈꯥꯝꯈꯤꯕ
ꯅꯝꯕꯨ ꯅꯨꯡꯁꯤꯅ ꯁꯣꯟꯖꯕ ꯊꯃꯣꯏꯁꯦ ꯀꯥꯏꯍꯜꯂꯥ ꯅꯟꯁꯤꯗꯤ ꯅꯪ ꯅꯟꯅ ꯃꯆꯦꯠ ꯊꯅꯕ ꯑꯩꯒꯤ ꯁꯣꯏꯕꯗꯨꯕ ꯈꯨꯗꯤꯡ ꯏꯃꯥꯅ ꯅꯥꯛ
ꯉꯛꯇꯨꯅ ꯂꯩꯔꯦ ꯑꯍꯦꯡꯕ ꯂꯩꯥꯏꯇꯦ ꯀꯅꯥꯁꯨ
ꯁꯇꯦꯠ ꯗꯂꯣꯠ ꯄꯥꯂꯨꯝ ꯄꯥꯂꯨꯝꯅ꯭ꯌꯨ ꯃꯤꯅꯥ ꯅꯨꯟꯁꯤ ꯄꯤꯕ ꯗꯤꯁ ꯁꯣꯅꯥꯝ ꯆꯅꯨꯅꯏ ꯅꯪ ꯊꯝꯒꯔꯣ
ꯑꯗꯨꯕꯨ ꯑꯩꯅ ꯁꯥꯎꯗꯦ
ꯑꯩꯅ ꯋꯥꯔꯨꯗꯦ ꯃꯇꯝꯁꯤ ꯑꯍꯦꯟ ꯕ ꯇ ꯑꯍꯦꯟꯕꯇ ꯄꯥꯝꯕꯤ ꯐꯖꯕ ꯗ ꯉꯥꯎ ꯊꯝꯂꯕ ꯈꯨꯡ ꯈꯨꯒꯪꯒꯤ ꯆꯤꯡꯌꯕ ꯆꯤꯡꯌꯒꯤ ꯏꯁꯨꯨ ꯑꯅꯤꯡꯂꯤꯕꯤꯕꯅꯤ ꯉꯁꯤꯗꯤ ꯃꯝꯁꯦ ꯈꯥꯏꯗꯣꯔꯒꯦ ꯋꯥꯈꯜ ꯌꯥꯝ ꯅꯨ ꯅꯨꯡꯉꯥꯏꯇꯦꯅ
ꯀꯔꯤꯒꯨꯝꯕ ꯁꯥꯗꯅ ꯂꯩꯈꯤꯗꯕ ꯇꯥꯔꯗꯤ ꯑꯁꯨꯝꯅ ꯑꯩꯒꯤꯗꯃꯛ ꯍꯥꯏꯕꯤꯒꯕꯗ ꯃꯤ ꯂꯩꯕꯤꯒꯗ꯭ꯔꯣ ꯃꯤ ꯂꯩꯕꯤꯒꯗ꯭ꯔꯣ ꯇꯤꯟꯅꯕ ꯌꯥꯝ ꯅꯪ ꯅꯨꯡꯉꯥꯏꯕꯅꯤ ꯃꯔ ꯃꯔꯨꯞꯇꯣ ꯃꯍꯥꯛ ꯂꯩꯇꯕ
ꯑꯗꯨꯕꯨ ꯍꯦꯅꯤꯟ ꯍꯦꯅꯤꯟ ꯌꯦꯃꯤ ꯂꯩꯕꯗꯤ ꯑꯩꯒꯤ ꯊꯃꯣꯏꯁꯦ ꯄꯥꯝꯕ꯭ꯔꯣ ꯑꯇꯝꯕ ꯊꯝ ꯃꯣꯏꯅꯤ ꯅꯣꯏ ꯅꯣꯏꯒꯤ ꯅꯣꯏꯒꯤ ꯑꯇꯤ ꯍꯤꯟꯗꯨꯥ ꯖꯟꯃꯇꯤ ꯇꯦ ꯍꯤꯟꯗꯣꯏꯖꯠ ꯇꯦ
ꯃꯪꯂꯥꯟ ꯑꯃꯗ
ꯅꯨꯡꯁꯤꯔꯣꯏꯒꯦꯅ ꯉꯝꯗꯦ ꯉꯁꯤ ꯑꯗꯨꯝ ꯅꯨꯡꯁꯤ ꯑꯗꯨꯕꯨ ꯃꯃꯥꯗꯤ ꯀꯔꯤꯁꯨꯗꯤ ꯀꯔꯤꯁꯨ ꯈꯟꯗꯅ ꯑꯩꯕꯨ ꯉꯐꯥꯗꯒꯤ ꯏꯟꯊꯣꯛꯄꯥ ꯉꯝꯃꯦ ꯎꯝ ꯆꯨꯝꯕ꯭ꯔꯣ
ꯆꯨꯝꯃꯦ ꯆꯨꯝꯃꯦ ꯈꯟ ꯑ ꯈꯟꯗ꯭ꯔꯤꯗ ꯑꯩꯒꯤ ꯄꯨꯟꯁꯤ ꯈꯣꯡꯆꯠꯁꯦ ꯀꯗꯣꯝꯗꯕꯨ ꯆꯠꯂꯤꯕ
ꯈ꯭ꯔꯤꯁꯇ ꯗꯤꯟꯁꯤ ꯔꯋꯥꯏ ꯃꯥꯂꯦꯝ ꯑꯃꯗ ꯑꯃꯗ ꯍꯤꯟꯖꯔꯕꯤ ꯍꯤꯡꯖꯔꯕꯅꯤ ꯄꯨꯟꯁꯤꯁꯦ ꯃꯂꯥꯟ ꯑꯁꯤꯗꯗꯤ ꯀꯥꯏꯍꯧꯕꯤꯒꯅꯨꯀꯣ ꯃꯄꯨ ꯅꯍꯥꯛ ꯅ ꯑꯣ ꯑꯗꯨꯗꯤ
ꯨꯅꯨꯡꯉꯥꯏꯔꯦ
ꯍꯦꯟꯅ ꯅꯨꯡꯉꯥꯏ꯭ꯕꯔꯣ ꯍꯣꯏ ꯅꯨꯡꯉꯥꯏꯔꯦ ꯊꯃꯦꯀꯣ ꯍꯣꯏ ꯊꯝꯒꯦ